ꯍꯗ
ꯇꯔꯦ
ꯇꯧꯕ꯭ꯔꯣ
ꯐꯝꯃꯤ ꯅꯪꯗꯤ
ꯑꯩꯗꯤ ꯑꯗꯨꯝ ꯐꯣꯟ ꯃꯦꯠꯂꯒ ꯂꯩꯕꯅꯤꯗ ꯍꯧꯖꯤꯛꯇꯤ
ꯇꯨꯝꯃꯦ ꯍꯥꯏꯔꯣ
ꯑ ꯇꯨꯗ꯭ꯔꯤꯅ
ꯀꯩꯅꯣ
ꯃꯨꯟ ꯃꯦꯠꯂꯗ
ꯍꯝ ꯅꯨꯡꯉꯥꯏꯔꯤꯕꯣ
ꯍꯉꯥꯏꯔꯤ ꯅꯗꯤꯌꯦ
ꯀꯩꯁꯨ ꯅꯨꯡꯉꯥꯏꯔꯤꯑꯦ
ꯆꯥꯛ ꯌꯦꯟꯁꯥꯡ ꯊꯣꯡꯕ ꯂꯩꯣꯏꯈ꯭ꯔꯕ꯭ꯔꯥ ꯅꯪꯗꯤ
ꯆꯥꯛ ꯌꯦꯟꯁꯥꯡ ꯊꯣꯡꯕ ꯂꯣꯏꯔꯝꯒꯅꯤ ꯍꯣꯏ
ꯑꯣꯗꯥꯡ ꯇꯗꯦ
ꯑꯍꯣꯏ ꯑꯩꯅ ꯊꯣꯡꯗꯦ
ꯀꯅꯅ
ꯅꯪꯗꯦ ꯅꯪꯗꯦ ꯅꯪꯅ ꯊꯣꯕ꯭ꯔꯣ
ꯑꯩꯅ ꯊꯣꯡꯉꯉꯏꯗꯤ
ꯀꯔꯤ ꯍꯤꯟꯖꯥꯡ
ꯉꯁꯤ ꯁꯣꯏꯕꯨꯝꯒꯥ ꯑꯂꯨ ꯏꯔꯣꯝ ꯋꯥꯠꯇꯧꯕ ꯊꯝꯗꯦꯗ ꯈꯪꯗꯦ ꯍꯧꯒꯇ꯭ꯔꯣ ꯍꯒꯇ꯭ꯔꯣ
ꯍꯥꯎꯒꯅꯦꯗ
ꯎꯝ ꯄꯪꯇꯧ ꯇꯧꯕꯅꯦꯗ
ꯐꯖꯅ ꯇꯧꯔꯝꯒꯅꯤ ꯐꯃꯨꯡꯗ
ꯀꯅꯥ ꯀꯅꯥ
ꯑꯗꯨꯝ ꯂꯩꯗꯣꯏꯔꯥ ꯑ ꯑꯩꯔ ꯍꯧꯖꯤꯛꯇꯤ ꯑꯣ ꯐꯥꯁ ꯇꯥꯗꯣꯏꯔꯣ ꯅꯪꯗꯤ
ꯑꯩ ꯀ꯭ꯂꯥꯁ ꯆꯠꯀꯅꯤ ꯅꯪꯗꯤ
ꯑꯩꯁꯨ ꯆꯠꯀꯅꯤ
ꯄꯨꯡ ꯀꯌꯥꯗ ꯆꯠꯇꯣꯏꯅꯣ
ꯑ ꯄꯨꯡ ꯑ ꯇꯔꯥ ꯇꯔꯥꯗ ꯆꯠꯇꯣꯏꯅꯦ ꯑꯩꯗꯤ ꯅꯪꯗꯤ
ꯑꯩꯁꯨ ꯄꯨꯡ ꯇꯔꯥꯗꯅꯦ ꯑꯈꯣꯏ ꯅꯤ ꯆꯞ ꯃꯥꯟꯅꯩꯀꯣ ꯑꯗꯨꯗꯤ
ꯍꯣꯏ ꯆꯠ ꯃꯅꯩꯌꯦ
ꯁꯤ ꯃꯇꯝꯁꯦ ꯃꯥꯟꯅꯩꯌꯦ
ꯍꯣꯏ ꯎꯝ ꯅꯣꯏꯗꯤ ꯅꯨꯡꯉꯥꯏꯕ꯭ꯔꯥ ꯀ꯭ꯂꯥꯁ ꯑꯗꯨꯝ ꯂꯧꯕꯗꯣ
ꯑꯩꯩ ꯑꯗꯨꯝ ꯅꯨꯡꯉꯥꯏꯗꯦ
ꯑꯦ ꯑꯩꯈꯣꯏꯗꯤ ꯌꯥꯗ꯭ꯔꯦ ꯀ꯭ꯂꯥꯁ ꯇꯦꯁ ꯇꯧꯃꯟꯕꯒꯤ ꯉꯁꯤꯁꯨ ꯂꯩꯕꯅꯦ
ꯑꯈꯣꯏꯁꯨ ꯀ꯭ꯂꯥꯁ ꯇꯦꯁꯇꯤ ꯑꯗꯨꯝ ꯇꯧꯋꯦ ꯀꯝꯃ꯭ꯌꯨꯅꯤꯇꯤꯗꯣ ꯃꯤꯃꯤꯀ꯭ꯔꯤꯅꯧ ꯇꯥꯕ꯭ꯔꯣ
ꯎꯝ ꯇꯥꯏꯌꯦ ꯇꯥꯏꯌꯦ
ꯂꯥꯏꯔꯤꯛ ꯄꯥꯕ ꯍꯧꯔꯕꯣ
ꯑꯩ ꯍꯧꯖꯤꯛ ꯑꯩ ꯎꯝ ꯈꯪꯗꯦ ꯑ ꯔꯦꯀꯣꯔꯠꯄꯨ ꯑꯣꯏꯅ ꯏꯔꯤꯌꯦ ꯍꯧꯖꯤꯛꯇꯤ
ꯑꯩꯁꯨꯅꯦ ꯀꯦꯁꯕꯨꯛ ꯏꯔꯤꯌꯦ ꯂꯣꯏꯗ꯭ꯔꯦ ꯂꯣꯏꯁꯤꯟꯕ ꯉꯝꯗ꯭ꯔꯦ
ꯌꯥꯝ ꯃꯥꯟꯕꯒꯤ ꯑ ꯅꯣꯏꯗꯤ ꯀꯦꯁꯕꯨꯛꯇ ꯀꯩꯌꯥꯔꯥ
ꯑꯅꯤꯅꯦ ꯀꯃ꯭ꯌꯨꯅꯤꯇꯤꯒꯤ ꯑꯃ ꯑꯗꯨꯒ ꯀꯩꯅꯣꯒꯤꯗ ꯒꯥꯏꯅꯤꯀꯣꯂꯣꯖꯤꯒꯤ ꯑꯃ ꯅꯣꯏꯒꯤꯌꯥꯔꯥ
ꯑꯩꯈꯣꯏ ꯑꯍꯨꯝ
ꯀꯩ ꯀꯩꯁꯦ
ꯑꯦꯝ ꯑꯦꯁ ꯑꯦꯝ ꯑꯦꯁꯀꯤ ꯑꯃ ꯑ ꯑꯗꯨꯒ ꯄꯤꯗꯤꯌꯥꯒꯤ ꯑꯃ ꯑꯗꯨꯒ ꯁꯦꯀꯦꯇ꯭ꯔꯤꯒꯤ ꯑꯃ
ꯑꯪ ꯍꯣꯏ ꯌꯥꯝꯃꯤꯀꯣ
ꯍꯣꯏ ꯑ ꯃꯦꯝ ꯃꯦꯝ ꯑꯃꯒꯤꯗꯤ ꯂꯣꯏꯈ꯭ꯔꯦ ꯉꯥꯍꯥꯟꯗꯒꯤ ꯂꯣꯏꯈ꯭ꯔꯦ ꯃꯥꯅ ꯑ ꯇꯧ ꯇꯧꯕ ꯂꯣꯏꯗ꯭ꯔꯗꯤ ꯀ꯭ꯂꯥꯁ ꯆꯪꯍꯟꯗ꯭ꯔꯦ ꯍꯥꯏꯕꯤꯌꯦ ꯅꯝꯐꯨꯗ
ꯐꯥꯔꯦ ꯑꯗꯨꯒꯨꯝꯕꯗꯣ ꯅꯠꯇ꯭ꯔꯥ
ꯑꯗꯨꯅꯦ
ꯑꯗꯨꯃꯥꯏꯅ ꯇꯧꯕꯤꯕꯒꯤ ꯂꯣꯏꯁꯤꯟꯕꯅꯦ ꯅꯠꯇ꯭ꯔꯗꯤ ꯂꯣꯏꯁꯤꯜꯂꯣꯏꯑꯕ
ꯑꯗꯨ ꯃꯇꯝꯗꯗꯤ ꯌꯥꯝ ꯁꯥꯎꯅꯤꯡꯕꯅꯦ ꯑꯗꯨꯃꯥꯏꯅ ꯍꯩꯗ꯭ꯔꯁꯨ ꯌꯥꯕꯅꯦꯅ ꯑꯁ ꯑꯗꯨ ꯑꯗꯨꯅꯦ ꯍꯧꯖꯤꯀꯤ ꯃꯥꯅ ꯑꯗꯨꯝ ꯇꯧꯕꯗ ꯐꯩꯌꯦꯅ ꯑꯩꯈꯣꯏ
ꯅꯪꯁꯤꯁꯨ ꯍꯌꯦꯡꯋꯥꯏ ꯑꯣꯖꯥ ꯑꯣꯏꯕ ꯀꯥꯟꯗ ꯑꯗꯨꯃꯥꯏꯅ ꯇꯧꯗꯣꯏꯔꯣ
ꯃꯥꯏ ꯇꯧꯗꯅꯤ ꯍꯥꯏꯁꯨ
ꯑꯩꯁꯨ ꯇꯧꯗꯣꯏꯅꯤ ꯌꯥꯝꯅ ꯏꯁꯇ꯭ꯔꯤꯛ ꯑꯣꯏꯗ꯭ꯣꯏꯅꯦ
ꯅꯨꯡꯇꯤꯒꯤ ꯅꯠꯇꯦ ꯑꯗꯨꯝ ꯎꯝ ꯀꯃꯥꯏ ꯍꯥꯏꯁꯤꯔꯥ ꯉꯁꯤ ꯑꯗꯨꯝ ꯑꯗꯨꯝ ꯀ꯭ꯂꯥꯁ ꯂꯧꯏꯅ ꯍꯌꯦꯡ ꯑꯣꯏꯅ ꯀ꯭ꯂꯥꯁ ꯇꯦꯛꯁ ꯇꯧꯒꯦꯅ ꯀꯊꯒꯤ ꯁꯋꯥꯒꯅꯤꯅꯤ
ꯇꯧꯕ ꯇꯧꯒꯗ꯭ꯔꯣ
ꯃꯥꯇꯝ ꯑꯗꯨꯗꯅꯦ ꯃꯠꯇꯝ ꯂꯏꯔꯗꯤ ꯫ ꯉꯝ ꯉꯥꯝꯃꯜꯂꯗꯤ ꯃꯤꯅꯁꯨ ꯑꯗꯨꯝ
ꯍꯣꯏ
ꯍꯩꯅꯗꯕꯗ ꯑꯗꯨꯝ ꯇꯥꯎꯋꯅꯤꯅ
ꯑꯩꯈꯣꯏꯅ ꯑꯣꯏꯅ ꯇꯥꯟꯗꯣꯏꯅꯦ
ꯑꯗꯨꯅꯅꯦ ꯑꯦ ꯑꯩ ꯋꯥ ꯑꯃ ꯍꯥꯏꯒꯦꯀꯣ꯫
ꯍꯥꯏꯌꯣ ꯍꯥꯏꯌꯣ
ꯎꯝ ꯍꯧꯖꯤꯛꯀꯥꯟ ꯖꯨꯅꯤꯌꯔꯈꯣꯏꯗꯣ ꯑꯩ ꯁꯨꯡꯌꯥ ꯌꯥꯗ꯭ꯔꯦ꯫
ꯀꯩ ꯇꯧꯕ꯭ꯔꯥ
ꯎꯝ ꯑꯗꯆꯦꯔꯤꯌꯝꯗꯀꯣ
ꯍꯣꯏ
ꯎꯝ ꯎꯝ ꯑꯩꯅ ꯑꯗꯨꯃꯥꯏꯅ ꯍꯥꯏꯌꯦ ꯍꯥꯏꯕꯗꯤ ꯍꯥꯏꯔꯛꯀꯅꯨ꯫ ꯑꯇ ꯎꯝ ꯑꯩꯈꯣꯏꯅ ꯍꯣꯏ ꯎꯝ ꯀꯃꯥꯏ ꯍꯥꯏꯁꯤꯔ ꯎꯝ ꯉꯍꯥꯛ ꯑꯩꯈꯣꯏ ꯄ꯭ꯔꯖꯦꯟꯇꯦꯁꯟꯒꯤ ꯂꯩꯕ ꯑꯩꯈꯣꯏ ꯀꯥꯏꯕ ꯑ ꯐꯣꯟ ꯐꯣꯟꯗ ꯌꯦꯡꯒꯦꯅꯀꯣ꯫ ꯑꯗꯨꯝ ꯀꯥꯔꯒ ꯑꯩꯈꯣꯏ ꯑꯗꯨꯝ ꯇꯧꯕꯗꯣ ꯑꯩꯈꯣꯏꯒꯤ ꯃꯪꯗꯅꯦ ꯃꯣꯏꯗꯣ ꯄꯨꯡ ꯇꯔꯥ ꯇꯥꯕ꯭ꯔꯥꯗꯤ ꯈꯪ ꯇꯔꯥ ꯇꯥꯕ꯭ꯔꯥꯥ ꯇꯥꯗꯄꯔꯥꯗꯤ ꯈꯪꯗꯦ꯫ ꯑꯩꯈꯣꯏꯒꯤ ꯏꯃꯥꯡꯗ ꯐꯣꯟ ꯄꯥꯏꯔꯒ ꯑꯗꯨꯝ ꯐꯣꯟ ꯆꯥꯔꯖ ꯇꯧꯔꯒ ꯑꯗꯨꯝ ꯂꯩꯕꯅꯦ꯫
ꯑꯗ ꯉꯥꯡꯕ ꯌꯥꯗ꯭ꯔꯣ꯫
ꯑ ꯉꯥꯡꯕꯁꯨ ꯇꯜꯂꯦ ꯑꯩꯗꯤ ꯉꯥꯡꯉꯗꯤ
ꯉꯥꯡꯒꯗꯕꯅꯦ꯫ ꯉꯥꯡꯕ ꯌꯥꯕ ꯃꯐꯝꯗꯗꯤ꯫
ꯑꯗꯨꯒ ꯉꯔꯥꯡꯗꯁꯨ ꯑꯩꯈꯣꯏ ꯑꯩꯈꯣꯏ ꯑ ꯅꯣꯆ ꯀꯨꯝꯕ ꯏꯒꯅꯦꯂ ꯏꯋꯥ ꯀ ꯇꯥꯏꯌꯦꯕ ꯑꯗꯣ ꯑꯗꯨ ꯎꯝ ꯑꯩꯈꯣꯏꯒꯤ ꯃꯪꯗꯣ ꯄꯨꯡ ꯑꯥ ꯄꯨꯡ ꯅꯥꯏ ꯅꯥꯏꯟ ꯇꯔꯥꯅꯦ ꯅꯅꯥꯪꯗꯅꯦ ꯀꯥꯕꯗ ꯎꯝ ꯑꯗꯣ ꯑꯩꯈꯣꯏꯒꯤ ꯃꯥꯡꯗ ꯑꯗꯨꯝ ꯐꯣꯟ ꯆꯥꯔꯖ ꯇꯧꯔꯒ ꯑꯗꯨꯝ ꯂꯩꯌꯦꯕ꯫ ꯆꯠꯊꯣꯛ ꯑ ꯑꯗꯨꯝ ꯂꯥꯞꯊꯣꯛꯀꯦꯅꯁꯨ ꯇꯧꯗꯦ꯫ ꯑꯗꯨꯝ ꯆꯔꯁ ꯇꯧꯔꯒ ꯑꯗꯨꯝꯅꯦꯕꯅꯦ ꯎꯝ
ꯅꯪꯅꯁꯨ ꯉꯥꯡꯕ ꯌꯥꯏꯅ ꯑꯗꯨꯒꯨꯝꯕꯗꯤ
ꯍꯥꯏꯗꯤ ꯑꯗꯨꯝ
ꯍꯥꯏꯕ ꯌꯥꯕ ꯃꯐꯝꯗꯗꯤ ꯍꯥꯏꯌꯨ ꯅꯣꯏꯁꯨ ꯅꯣꯏꯅ ꯑꯗꯨꯝ ꯑꯗꯨꯝ ꯇꯧꯔꯗꯤ ꯍꯌꯦꯡꯋꯥꯏ ꯅꯣꯏꯕꯨꯁꯨ ꯎꯠꯁꯤꯜꯂꯣꯏꯀꯣ꯫
ꯃꯤ ꯃꯤ ꯑꯃꯅ ꯁꯥꯅꯤꯌꯔ ꯂꯥꯛꯑꯦ ꯑꯥ ꯂꯧꯊꯣꯛꯈ꯭ꯔꯣꯅ ꯍꯥꯏꯔꯁꯨ ꯑꯗꯨꯝ ꯂꯧꯊꯣꯛꯇꯦꯕ
ꯀꯅꯥ ꯀꯅꯥꯔ ꯔꯨꯝ ꯅꯝꯕꯔ ꯀꯌꯥꯔ?
ꯔꯨꯝ ꯅꯝꯕꯔ ꯔꯨꯝ ꯅꯝꯕꯔ ꯁꯤꯛꯁ ꯀꯣꯏꯗꯤ ꯂꯩꯕꯅꯦ꯫ ꯀꯅꯥꯒꯤ ꯐꯣꯟꯅꯣ ꯍꯥꯏꯕꯗꯤ ꯈꯪꯗꯦ ꯎꯝ
ꯅꯝꯕꯔ ꯁꯤꯛꯁꯇꯁꯨ ꯌꯥꯗꯕꯅꯤ꯫
ꯍꯧꯖꯤꯛꯀꯥꯟꯗꯤ ꯌꯥꯗ꯭ꯔꯦ ꯐꯔꯁ ꯑꯩꯈꯣꯏꯗꯣ ꯑꯇꯩꯗꯤ ꯂꯩꯇꯦꯗ꯫ ꯐꯣꯟ ꯈꯛꯇꯪꯅꯤ꯫
ꯅꯣꯏꯅꯁꯨ ꯍꯥꯏꯌꯣ
ꯕꯗꯣ ꯇꯜꯂꯦ
ꯇꯟꯒꯅꯨ ꯂꯥꯏꯔꯤꯛ ꯄꯥꯑꯣ ꯐꯣꯟ ꯃꯦꯠ ꯃꯦꯠꯂꯒ ꯐꯣꯟꯠ ꯃꯦꯠ ꯃꯦꯠꯂꯒ ꯂꯩꯒꯅꯨ ꯑꯗꯨꯝ ꯍꯥꯏꯌꯨ ꯀꯩꯒꯤ ꯇꯟꯗꯣꯏꯕ
ꯑꯗꯨ ꯎꯝ ꯍꯥꯏꯕꯗꯤ ꯈꯤꯇꯪ ꯎꯔꯗꯤ ꯈꯤꯇꯪꯗꯤ ꯂꯣꯠꯄ ꯌꯥꯏꯅ ꯃꯣꯏꯁꯨ
ꯆꯥꯔꯖ ꯇꯧꯅꯤꯡꯉꯁꯨ
ꯄꯥꯏ ꯍꯥꯏꯕ ꯂꯣꯏꯅ ꯈꯪꯉꯦ ꯈꯪꯔꯤꯕ ꯉꯥꯛꯇꯅꯦ ꯑꯗꯨ ꯑꯣꯏꯔꯁꯨ ꯈꯤꯇꯪ ꯔꯦꯁꯄꯦꯛ ꯄꯤꯕ ꯍꯥꯏꯕ ꯂꯩꯗꯅ ꯈꯪꯕ ꯉꯥꯛꯇꯅꯤ ꯎꯔꯁꯨ ꯈꯤꯇꯪ ꯂꯣꯠꯄꯒꯨꯝꯕ ꯎꯔꯗꯤ ꯂꯩꯗꯅ ꯃꯤ ꯍꯥꯏꯕꯁꯤꯗꯤꯀꯣ
ꯑꯩꯈꯣꯏꯅ ꯎ ꯑꯩꯈꯣꯏꯒꯤ ꯒ꯭ꯂꯥꯁꯀꯤ ꯁꯥꯏꯠꯇ ꯑꯩꯈꯣꯏꯅ ꯐꯝꯃꯤꯕ ꯃꯣꯏꯅ ꯑꯁꯤ ꯇꯟꯇ꯭ꯔꯒꯤ ꯁꯥꯏꯠꯇ ꯃꯣꯏ ꯑꯣꯏꯅ ꯐꯝꯃꯦꯕ ꯑꯗꯣ ꯄꯥꯏꯅꯤꯡꯉꯁꯨ ꯑꯗꯨꯝ ꯂꯣꯠꯂꯒ ꯄꯥꯏꯕ ꯀꯩꯁꯨ ꯀꯥꯏꯗꯦꯕ ꯑꯗꯣ ꯑꯩꯈꯣꯏꯒꯤ ꯃꯥꯡꯗ ꯑꯗꯨꯝ ꯆꯔ ꯆꯥꯅ ꯑꯗꯨꯝ ꯄꯥꯏꯗ
ꯑꯗꯨꯗꯤ ꯍꯥꯏꯌꯨ ꯅꯣꯏꯁꯨ ꯍꯥꯏꯕ ꯌꯥꯔꯕꯅꯦ ꯍꯧꯖꯤꯛꯇꯤ ꯑꯦꯛꯖꯥꯝꯁꯨ ꯅꯛꯔꯛꯑꯦ
ꯑꯩꯈꯣꯏꯗꯤ ꯉꯥꯡꯃꯟꯕꯒꯤ ꯂꯣꯏꯅ ꯇꯨꯀꯠꯆꯔꯕꯅꯤ ꯅꯣꯏꯅꯁꯨꯨ
ꯑꯩꯉꯣꯟꯗꯗꯤ ꯉꯝꯗꯦꯅ
ꯑꯣꯏꯗꯕ ꯉꯥꯡꯉꯤꯗ
ꯃꯤ ꯃꯤ ꯃꯤ ꯎꯝ ꯃꯤ ꯀꯩꯃꯥꯏꯁꯦ ꯑꯩꯗꯤ ꯑꯗꯨꯃꯥꯏꯅ ꯇꯧꯗꯦ꯫ ꯑꯇꯣꯞꯄꯁꯤꯡꯗꯤ ꯑ ꯑꯗꯨꯅꯦ
ꯍꯥꯏꯔꯝꯒꯅꯤꯀꯣ ꯑꯩꯉꯣꯟꯗꯁꯨ
ꯅꯠꯇꯦ
ꯁꯦꯡꯅ ꯍꯥꯏꯌꯣ
ꯅꯪ ꯑꯩꯗꯤ ꯎꯝ ꯖꯨꯅꯤꯌꯔ ꯈꯣꯏꯁꯨ ꯑꯗꯨꯃꯥꯏꯅ ꯇꯧꯕꯅꯦ ꯃꯣꯏꯗꯤ ꯉꯥꯡꯗꯦꯅ ꯑꯩꯈꯣꯏ ꯑꯗꯨꯝ ꯁꯤ ꯈꯛꯇ ꯍꯥꯏꯕꯗꯣ
ꯉꯥꯡꯉꯤꯗꯨꯗꯤ ꯐꯁ ꯖꯨꯅꯤꯌꯔ ꯈꯣꯏꯗꯁꯨ
ꯑꯗꯨ ꯑꯣꯏꯔꯁꯨ ꯅꯣꯏꯗꯤ ꯑꯩꯈꯣꯏꯗ ꯑꯗꯨꯝ ꯍꯥꯏꯀꯣ
ꯃꯣꯏꯗꯁꯨ ꯉꯥꯡꯉꯤ ꯗꯨꯗꯤ
ꯑꯩ ꯐꯥꯔꯁ ꯏꯌ꯭ꯔ ꯑꯩꯈꯣꯏ ꯖꯨꯅꯤꯌꯥꯔ ꯈꯣꯏꯗꯣ ꯎꯝ ꯍꯥꯏꯗꯤ ꯋꯥꯁꯔꯨꯝꯒꯨꯝꯕ ꯀ꯭ꯂꯤꯟ ꯇꯧꯕꯗꯣ ꯑꯩꯈꯣꯏꯒꯤꯗꯤ ꯑꯩꯈꯣꯏꯒꯤ ꯐ꯭ꯂꯣꯔꯗꯗꯤ꯫ ꯐꯖꯅ ꯇꯧꯗꯦ
ꯇꯧꯗꯕ ꯅꯨꯃꯤꯠꯁꯨ ꯂꯩꯕꯅꯦ ꯎꯝ
ꯍꯥꯏꯌꯣ ꯑꯗꯨ ꯅꯣꯏꯅ ꯂꯩꯃꯤꯟꯅꯕꯅꯦ ꯅꯣꯏꯁꯨ ꯑꯗꯨꯝ ꯍꯥꯏꯌꯣ ꯑꯗꯨꯒ ꯑꯩꯈꯣꯏꯁꯨ ꯑꯗꯨꯝ ꯍꯥꯏꯗꯨꯅꯦ ꯗ꯭ꯌꯨꯇꯤ ꯐꯖꯅ ꯇꯧ ꯐꯖꯅ ꯇꯧꯑꯣꯅ ꯑꯩꯈꯣꯏꯗꯁꯨ ꯑꯗꯨꯝ ꯉꯥꯡꯉꯤꯗꯨꯅꯦ
ꯀꯅꯥꯒꯅ ꯗꯨꯇꯤ ꯑꯗꯨꯅꯦ ꯗꯨꯇꯤ ꯇꯕ꯭ꯔꯥ ꯍꯥꯏꯗꯤ ꯈꯪꯗꯦ ꯈꯪꯗꯦ ꯅꯀꯣ
ꯑꯗꯨꯗꯤ ꯂꯣꯏꯅ ꯀꯥꯎꯊꯣꯛꯑ ꯐꯖꯅ ꯇꯧꯕ ꯌꯥꯗ꯭ꯔꯣ ꯅꯣꯏꯅ ꯉꯥꯡꯅꯤꯡꯕ ꯍꯥꯏꯅꯤꯡꯕ ꯂꯩꯔꯁꯨ ꯑꯩꯈꯣꯏꯒꯤ ꯑꯗꯨꯝ ꯑꯩꯈꯣꯏꯒꯤ ꯕꯦꯠꯁꯇ ꯑꯗꯨꯝ ꯍꯥꯏꯔꯒꯀꯣ
ꯎꯝ
ꯑꯗꯨꯝ ꯅꯣꯏꯅ ꯍꯥꯏꯅꯤꯡꯕ ꯍꯥꯏꯁꯨ ꯑꯗꯨꯝ ꯍꯥꯏꯌꯣ
ꯎꯝ
ꯑꯩ ꯀ꯭ꯔꯤꯔꯥ ꯍꯥꯏꯒꯦ ꯇꯧꯗꯣ ꯀꯥꯎꯈ꯭ꯔꯦ
ꯀꯥꯏꯅꯥ
ꯀꯥꯎꯈ꯭ꯔꯦ
ꯎ ꯅꯣꯏ ꯁꯟꯗꯦꯗ ꯑꯣꯇꯤꯡ ꯊꯣꯛꯇꯣꯏꯔꯥ
ꯊꯣꯛꯁꯤꯔꯥ ꯍꯥꯏꯅꯗꯤ ꯂꯩꯌꯦ
ꯑꯁꯅꯒꯤ ꯌꯥꯏ ꯑ
ꯅꯣꯏꯗꯤ
ꯐꯁꯨ ꯊ ꯀꯅ ꯎꯝ ꯉꯔꯥꯡꯗꯔꯅ ꯑꯦꯄ꯭ꯂꯤꯀꯦꯁꯟꯗꯤ ꯂꯧꯔꯝꯕꯅꯦꯕ
ꯑꯣ ꯂꯧꯈ꯭ꯔꯕ꯭ꯔꯥ ꯂꯧꯕ ꯂꯣꯏꯔꯦ
ꯎꯝ ꯎꯝ ꯌꯥꯣꯏꯔꯦ
ꯑꯩꯅꯗꯨꯗꯒꯤ
ꯍꯣꯏ ꯑꯁꯤꯅ ꯂꯥꯁ ꯑꯣꯏꯗꯣꯏꯅꯦ
ꯀꯔꯤꯒꯤ
ꯈꯥꯎꯅꯩꯔ ꯑꯩꯈꯣꯏꯗꯣ ꯎꯝ ꯅꯠꯇꯦ ꯅꯠꯇꯦ ꯎꯝ ꯃ ꯃꯦꯝ ꯈꯣꯏꯗ ꯆꯪꯕꯗꯣ ꯇꯟꯕ ꯇꯟꯕ ꯉꯥꯛꯇꯅꯦ ꯑꯩꯈꯣꯏ꯫
ꯍꯣꯏ ꯍꯣꯏ꯫
ꯃꯄꯜꯗꯤ ꯊꯛꯅꯤꯡꯕ ꯆꯪꯕꯨꯗꯤ ꯇꯟꯕ
ꯑꯗꯨꯒꯅꯦ ꯑꯩꯁꯨ ꯀꯩꯅꯣꯝꯃ ꯍꯥꯏꯉꯦ ꯅꯣꯏꯒꯤ ꯕꯦꯠꯁꯨꯅꯦ ꯑꯦꯇꯤꯇ꯭ꯌꯨꯠ ꯌꯥꯝ ꯋꯥꯡꯉꯦꯕꯣ
ꯑ ꯈꯔꯥꯗꯤ ꯌꯥꯎꯅꯤ ꯑ
ꯅꯣꯏꯒꯤ ꯕꯦꯠꯁꯇꯣ ꯑꯩꯈꯣꯏꯒꯤ ꯕꯦꯠꯁꯕꯨ ꯌꯥꯝ ꯍꯩꯅꯗ꯭ꯔꯒ ꯂꯩꯌꯦꯕ ꯅꯠꯇ
ꯑ ꯃꯥꯅꯦ ꯑꯖꯤ ꯀꯥꯟ ꯎꯔ ꯑꯩꯈꯣꯏ ꯂꯒꯤ ꯋꯖꯀ ꯑꯩꯈꯣꯏꯒꯤ ꯋꯁ
ꯅꯠꯇꯦ ꯑꯩꯈꯣꯏꯒꯤ ꯕꯦꯖꯅ ꯅꯣꯏꯗ ꯌꯥꯝꯅ ꯊꯤꯅ ꯌꯥꯝ ꯑꯣꯠꯄꯤꯕ ꯂꯩꯈ꯭ꯔꯕ꯭ꯔꯥ ꯁꯤꯅꯦꯅ ꯑꯩꯈꯣꯏꯁꯨ ꯒ꯭ꯌꯥꯟ ꯇꯥꯗ꯭ꯔꯦꯕ